ꯑ ꯀꯔꯤ ꯇꯧꯔꯒꯦ
ꯀ ꯁꯨ ꯆꯧꯗꯦ ꯍꯣꯏ ꯅꯠꯇꯦ ꯆꯥꯏꯗꯤ ꯍꯧꯖꯤꯦ ꯀꯟꯗꯗꯨꯣ
ꯐꯔꯤꯒꯦ ꯅꯣꯣꯏꯇꯕ꯭ꯔꯣ
ꯃꯥ ꯇ ꯀꯣ ꯃꯁꯤ ꯄꯦꯔ ꯂꯥꯛ ꯀ꯭ꯔꯕ ꯍꯥꯏꯗꯤ ꯄꯣꯛꯅ ꯄꯣꯛꯀꯨꯝꯕ ꯍꯥꯏꯅ ꯌꯥꯝ ꯅꯥꯏꯌꯦ
ꯑꯁ ꯀꯜꯂꯍꯦ
ꯃ
ꯎꯇꯦꯕ꯭ꯔꯣ
ꯍꯣꯏ ꯅꯨꯡꯉꯥꯏꯇ
ꯑꯗꯨꯗ ꯅꯪ ꯀꯄ꯭ꯔ
ꯀꯥꯞꯅꯤꯡꯅꯦ ꯍꯧꯖꯤꯛꯁꯨ ꯅꯪꯅ ꯑꯗꯨꯃꯥꯏꯅ ꯍꯥꯏꯔꯨꯗꯤ ꯍ ꯀꯨꯅꯣ ꯑꯩꯗꯤ ꯀꯥꯞꯅꯤꯡꯅꯤꯌꯦ
ꯅꯪꯒꯤ ꯅꯪꯒꯤ ꯃꯈꯣꯟꯗꯣ ꯀꯥꯞꯅꯤꯡꯉꯥꯏ ꯀꯅꯤꯡ ꯀꯥꯞꯅꯤꯡꯂꯒ ꯃꯈꯣꯟ ꯇꯥꯏꯌꯦꯦ
ꯑꯗꯨꯅꯦ ꯌꯥꯝ ꯅꯧꯋꯥꯒ
ꯏꯥꯛ ꯆꯕ꯭ꯔ
ꯆ ꯆꯥꯕ ꯌꯥꯗꯦ ꯍꯥꯏꯗꯤ
ꯍꯣꯏ
ꯑꯩꯒꯤ ꯑꯗꯨ ꯆꯥꯔꯤꯗꯤꯦꯀꯣ ꯑꯩꯒꯤ ꯑꯗꯨ ꯁꯇꯣꯞ ꯇꯧꯋ ꯇꯅ ꯑꯗꯨꯅꯗꯤ ꯆꯞꯄ ꯌꯥꯗꯦ
ꯑꯣ ꯑꯗꯣ ꯅꯪ ꯀꯔꯤ ꯇꯧꯕ꯭ꯔꯥ ꯉꯁꯤ
ꯅꯁꯤ ꯀ꯭ꯂꯥꯁ ꯀ꯭ꯂꯥꯁ ꯑꯅꯤ ꯂꯩꯌꯦ ꯑꯗꯨꯒ ꯀ꯭ꯂꯥꯁ ꯖꯣꯏꯟ ꯇꯧꯔꯒ ꯑꯗꯨꯒ ꯑꯃꯨꯛꯀ ꯑꯃꯨ ꯔꯨꯝꯗ ꯂ ꯍꯂ ꯑꯗꯨꯒ ꯗ꯭ꯔꯦꯁ ꯆꯄ ꯑꯗꯨ ꯑꯃꯝꯃꯛꯀꯥꯟ ꯏ ꯇ ꯇꯥꯁ ꯆꯥꯠꯂꯤ ꯌꯥ ꯑꯗꯨꯒ ꯍꯨꯠ ꯆꯤꯛꯅ ꯂꯥꯛꯑꯦ
ꯑꯣ ꯆꯨꯍꯥꯄ
ꯑ ꯌꯥꯝ ꯑꯦ ꯌꯥꯝꯅ ꯅꯨꯡ ꯋꯥꯌꯦ ꯃꯗꯗꯤ ꯍꯨꯖꯤꯗꯨ ꯀꯔꯤꯁꯤ ꯇꯣꯅꯤꯟꯔꯤ
ꯑꯣ ꯑꯗꯨꯝ ꯂꯩꯕ꯭ꯔꯥ ꯑꯣ
ꯍꯣꯏ ꯑꯗꯨꯃꯥꯏꯅ ꯂꯩꯕ꯭ꯔꯥ
ꯑꯣ ꯍꯥꯏꯗꯤ ꯉꯁꯤꯀꯣ ꯉꯁꯤ ꯀ꯭ꯂꯥꯁ ꯐꯥꯏꯌꯦ ꯄꯔ ꯄꯔꯄꯔꯄꯔꯒ ꯖꯤꯃꯅ ꯔꯣꯝꯗ ꯀꯥꯈꯜꯂ
ꯑꯣ ꯀꯔꯤ ꯀꯔꯤ ꯇꯝꯃꯦ ꯍꯣꯠꯅꯁꯤ
ꯑꯁꯤꯔ ꯎꯝ ꯎꯝ ꯑꯉꯥꯡ ꯀꯔꯝ ꯃꯥꯏ ꯄꯣꯛꯑꯦ ꯀꯔꯍ ꯏꯟꯁꯇ꯭ꯔꯨꯃꯦꯟꯅ ꯑꯉꯥꯡꯕꯨ ꯄꯣꯛ ꯀ ꯑꯗꯨ ꯀꯨꯝꯕ ꯅꯨꯡꯉꯥꯏ ꯁ ꯅꯨꯡꯉꯥꯏ ꯊꯔꯖꯤ ꯣꯂꯤ ꯆꯨ ꯍꯗ
ꯀꯔꯤ ꯀꯅ ꯄꯨꯅꯤ ꯆꯋꯦ
ꯑꯁ ꯇꯨꯝꯃꯤꯅꯤꯝꯕꯒꯤꯒꯣ ꯉꯔꯥꯡꯗꯣ ꯑꯩꯅ ꯑꯩꯅ ꯉꯔꯥꯡꯗꯣ ꯐꯤꯐꯥ ꯋꯥꯔꯜ ꯀꯞꯇꯣ ꯌꯦꯡꯕ
ꯀꯔꯤ ꯀꯔꯤꯅ
ꯖꯄꯥꯥꯟꯒ ꯎꯝ ꯀꯩꯅꯣ ꯖꯄꯥꯥꯟꯒ ꯭ꯔꯦꯖꯤꯜꯁ ꯅꯕꯗꯣ ꯍ ꯁꯅꯖꯤ ꯀ ꯀ ꯀꯔꯒ ꯄꯟꯗ ꯁꯤꯈ꯭ꯔꯦ
ꯗꯤ ꯃ ꯊꯒꯅ
ꯖꯄꯥꯟꯗ ꯁꯤꯈ꯭ꯔꯦꯕ
ꯑꯁ ꯅꯗꯤ ꯎꯗ ꯀꯣ
ꯑꯩ ꯎꯑꯦ ꯑꯗꯨꯒ ꯐꯔ ꯐꯁꯦ ꯖꯄꯥꯟꯅ ꯒꯣ ꯑꯃ ꯍꯥꯞꯄꯦꯕ ꯑꯗꯨꯒ ꯑꯩꯗꯤ ꯃꯈꯣꯏꯅ ꯑꯁ ꯃꯈꯣꯏꯅ ꯉꯁꯤꯗꯤ ꯃꯈꯣꯏꯅ ꯋꯤꯟ ꯇꯧꯈꯤꯅꯤ ꯍꯥꯏꯅ ꯈꯜꯂꯦ ꯑꯗꯨꯒ ꯄꯥꯟꯅ ꯁꯤꯤꯈꯔꯦ ꯃꯒ
ꯍꯣꯏ ꯑꯗꯨꯒ ꯑꯣꯏꯔꯁꯨ ꯅꯈꯣꯏꯗꯨ ꯃꯈꯣꯏꯗꯣ ꯌꯥꯝꯅ ꯐꯩ ꯣ ꯖꯄꯥꯟꯒꯨꯝꯕꯗꯨ ꯖꯄꯥꯟꯗꯨ ꯃꯈ ꯑꯗꯨꯗꯣ ꯑꯣ ꯋꯥꯔꯜ ꯀꯞꯇꯣ ꯂꯣꯁ ꯇꯧꯈ꯭ꯔꯦꯁꯨ ꯃꯈꯣꯏꯗꯣ ꯗꯤꯁꯑꯄꯣꯏꯟꯃꯦꯟ ꯕꯥꯇ ꯀꯥꯦ ꯁ ꯂꯩ ꯂꯩꯇ ꯀꯣꯋꯥꯗ ꯌꯥꯝꯅ ꯍꯝꯕꯜ ꯇꯧꯋꯦ ꯃꯈꯣꯏꯗꯣ ꯍꯣꯏ
ꯎꯝ ꯎ ꯑꯗꯨꯒ ꯎꯝ ꯀꯩꯅꯣ ꯃꯈꯣꯏꯁꯦ ꯑ ꯀꯔꯤꯦ ꯍꯦꯒꯔ ꯍꯥꯏꯥꯏ ꯀꯥꯎ꯭ꯔꯦ
ꯀꯧꯔꯤꯕ꯭ꯔꯣ
ꯀꯔꯤ ꯍꯥꯏꯁꯦ ꯀꯔꯤ ꯍꯥꯏꯕ꯭ꯔꯥ ꯃꯈꯣꯏꯗꯨꯀꯣ
ꯍꯣꯏ
ꯎꯝ ꯀꯅ ꯐꯏꯌꯦ ꯅꯠꯇꯦ ꯅꯠꯇꯦ ꯑꯩꯅ ꯀꯔꯤ ꯍꯥꯏꯒꯦꯔꯦ ꯀꯥꯎꯔꯦ ꯑꯃꯒ ꯅꯪ ꯅ ꯗꯤꯁꯇꯔꯔꯕ ꯇꯧꯕꯒꯦ
ꯏꯁ ꯇꯦꯍꯦ ꯑꯉꯗ ꯑꯗꯨ ꯃꯅ ꯍꯥꯏꯔꯗꯨ ꯅꯪꯁꯨ ꯀꯂꯦ ꯍꯥꯏꯦꯗꯦ
ꯅꯪꯅꯦ ꯑ ꯇꯕꯤꯟ ꯑꯩꯕꯨ ꯗꯤꯁꯇꯔꯕ ꯇꯧꯕꯒꯤ ꯑꯩ ꯀꯥꯎꯔꯦ
ꯗꯤ ꯑꯥꯏꯗꯤ ꯁꯣꯔꯤ ꯍ ꯁꯣꯔꯤꯦ
ꯎꯝ ꯀꯣ ꯌꯥꯝ ꯅꯨ ꯏꯁꯤꯦ ꯭ꯔꯥꯖꯤꯜꯗ ꯭ꯔꯥꯖꯤꯜ ꯎꯝ ꯖꯄꯥꯟꯗ
ꯄꯀꯣ
ꯍꯣꯏ ꯑꯗꯨ ꯀꯣ ꯍꯥꯏꯗꯤꯀꯣ ꯍꯦꯟꯅ ꯅꯨꯡꯁꯤꯕꯗꯤ ꯑꯩꯈꯣꯏ ꯄꯣꯔꯇꯨꯒꯜ ꯇꯝꯅ ꯁꯤꯔꯤ ꯑꯩꯗꯤ ꯂꯣꯏꯔꯦ ꯑꯩ ꯀꯒꯤꯅꯦ ꯑꯩꯗꯤ
ꯑꯗꯨꯗꯤ ꯑꯗꯨꯝ ꯎ ꯃꯅ ꯊꯞꯄꯗꯨ ꯀꯣꯗꯤ ꯎꯟꯅꯤꯅꯦꯍꯦ
ꯑꯩ ꯑꯖꯤ ꯁꯤꯕꯗ ꯌꯥꯝꯅ ꯄꯨꯛꯅꯤꯡ ꯅꯨꯡꯉꯥꯏꯇꯦ
ꯑꯗꯨꯁꯨ ꯁꯤ ꯅꯈꯣꯏꯒꯤ ꯄ꯭ꯔꯥꯛꯇꯤꯀꯜꯗꯨꯀꯣ ꯁꯤꯕ ꯂꯥꯏꯟꯗꯥ ꯂꯥꯛꯈ꯭ꯔꯦꯀꯣ ꯃꯈꯣꯏꯗꯣ ꯗꯦꯠ ꯂ ꯇ ꯎ ꯎꯝ ꯗꯦꯠ ꯂꯥꯏꯟꯗ ꯂꯣꯏꯔꯦꯀꯣ
ꯑꯗꯨꯃ ꯍꯥꯏꯒꯣꯏꯅꯣ ꯅꯪꯁꯨ ꯀꯔꯤꯅꯣ ꯄ ꯂꯥꯛ ꯂꯥꯛꯅ
ꯅꯠꯇꯦ ꯃꯈꯣꯏꯗꯣ ꯑꯗꯨꯃꯛꯅꯪꯅꯦ ꯑꯩꯈꯣꯏꯗꯣ ꯍꯧꯖꯤꯛ ꯍꯧꯖꯤꯛ ꯃꯦꯆꯨ ꯋꯤꯟ ꯇꯧꯗ꯭ꯔꯁꯨ ꯑꯩꯈꯣꯏꯗ ꯀ꯭ꯇꯔꯁꯇ ꯔꯥꯎꯟꯗ ꯂ ꯑꯩꯈꯣꯏꯗꯨ ꯆꯥꯟꯁ ꯑꯃ ꯂꯩꯌꯦ ꯑꯩꯈꯣꯏꯗ ꯂꯣꯏꯅ ꯃꯦꯠꯁꯁꯨ ꯋꯤꯟ ꯇꯧꯔꯒꯀꯣ ꯑꯩꯈꯣꯏꯗꯤ ꯍꯧꯖꯤꯛꯁꯨ ꯎꯝ ꯆꯥꯟꯁ ꯂꯩꯌꯦ
ꯍꯣꯏ ꯑꯗꯨꯗꯤ ꯆꯨꯝꯃꯦꯕꯕꯥ ꯑꯗꯨꯀꯣ ꯑꯗꯨ ꯂꯥꯛꯅꯤꯗꯥ ꯍꯣꯏ ꯁꯤꯅꯕ ꯍꯥꯏꯕ ꯃꯤꯗꯤ ꯂꯩꯌꯦꯕ ꯑꯗꯨꯕꯨ ꯄ ꯆꯩ ꯀ ꯁ ꯌꯥꯝ ꯂꯩꯌꯦꯕ ꯑꯗꯨꯒꯨꯝꯕꯗꯣ ꯑꯗꯣ ꯂꯥꯛ ꯂꯩꯇꯦ ꯃꯈꯣꯏꯁꯦ
ꯍꯣꯏ ꯍꯧꯖꯤꯛꯇꯣ ꯃꯈꯣꯏꯗꯣ ꯂꯥꯛꯅ ꯂꯩꯇ꯭ꯔꯦ
ꯍꯣꯏ
ꯑꯗꯣꯔꯁ
ꯀꯥꯏꯗꯦ ꯄꯐꯕꯨꯄꯗ ꯍꯨꯖꯤ ꯍꯨꯖꯤꯅꯥ ꯈꯛꯇ ꯅꯠꯇꯦ ꯑꯇꯣꯞꯄ ꯌꯦꯁꯨ ꯂꯩꯌꯦ
ꯍꯣꯏ ꯂꯩꯌꯦ
ꯀꯔꯤꯒꯤ ꯅꯪ ꯑꯗ ꯌꯥꯝꯅ ꯍꯥꯔꯗ ꯋꯥꯔꯛ ꯇꯧꯋꯦ
ꯀꯔꯤꯅꯣ ꯅꯪ ꯀꯔꯤ ꯍꯥꯏꯕ
ꯀꯔꯤꯒꯤꯅꯣ ꯅꯪꯗꯨꯀꯣ
ꯅꯠꯇꯦ ꯅꯠꯇꯦ ꯐꯤꯐꯥꯎꯕ ꯀ ꯀꯔꯤꯅꯣ
ꯍꯧꯖꯤꯛ ꯈꯛꯇ ꯅꯠꯇꯦ ꯑꯗꯨꯒ ꯑꯃꯨꯛꯀꯂꯛꯈꯤꯅꯦ
ꯑꯗꯨ ꯑꯗꯨ ꯑꯩꯅ ꯑꯩꯒꯤ ꯐ꯭ꯔꯦꯟꯁꯦꯁꯅ ꯑꯃꯨꯛꯀ ꯁꯤꯟꯅꯔꯣꯏꯅ ꯑꯗꯨꯒꯤꯅꯤꯅ
ꯑꯗꯨꯃꯥꯏꯅꯠꯇ꯭ꯔꯣ
ꯍꯣꯏ ꯃꯥꯗꯤ ꯃꯗꯤ ꯁ ꯇꯥꯏꯝ ꯋꯥ ꯀꯞ ꯋꯤꯟ ꯇꯧꯔꯗꯤ ꯃꯗꯤ ꯔꯤꯇꯥꯌꯔ ꯇꯧꯔꯛꯈꯤꯒꯅꯤ
ꯑꯣ ꯍꯣ ꯎꯝ ꯑꯗꯨꯁꯨ ꯃꯈꯣꯏꯗꯨ ꯀꯣ ꯌꯥꯝꯅ ꯄꯣꯄꯨꯂꯔ ꯑꯣꯏꯔꯒ ꯑꯗꯨꯣ ꯃꯈꯣꯏꯗ ꯑꯃꯨꯛꯒ ꯃꯈꯣꯏꯅ ꯋꯤꯂꯤꯟ ꯍꯣꯏ ꯎꯝ ꯑꯗꯨꯒ ꯑꯃꯒ ꯄ꯭ꯂꯦ ꯇꯧꯔꯒꯦ ꯑꯗꯨꯃꯅ ꯍꯥꯏꯔꯤ ꯁꯃꯛ ꯇꯁꯨ ꯌꯥꯏꯀꯣ
ꯍꯣꯏ ꯑꯗꯨꯗꯤ ꯌꯥꯏꯑꯕ ꯑꯗꯨꯕꯨ ꯃꯈꯣꯏꯅ ꯃꯈꯣꯏꯒꯤ ꯆꯍꯤ ꯐꯤꯗꯣ ꯌꯥꯝ ꯋꯥꯟꯈ꯭ꯔꯦꯕ ꯑꯗꯨꯒꯤꯀꯣ ꯃꯈꯣꯏꯒꯤ ꯔꯤꯇꯥꯔꯃꯦꯟ ꯃꯇꯝ ꯑꯣꯏꯔꯕ
ꯍꯣꯏ ꯑꯗꯨꯗꯤ ꯑꯗꯨꯁꯨꯅꯦ ꯍꯣꯏ ꯍꯣꯏ ꯆꯨꯝꯃꯦ ꯑꯗꯨꯁꯨ
ꯅꯈꯣꯏꯒꯤꯗꯤꯤꯟ ꯋꯤꯟ ꯇꯧꯔꯗꯤ ꯔꯤꯇꯥꯌꯔ ꯇꯧꯔꯛꯈꯒꯅꯤ
ꯑꯗꯨꯗꯤ ꯑꯗꯨꯃꯅꯅꯦ ꯑꯗꯨꯒꯒ ꯑꯩꯈꯣꯏꯒꯤ ꯃꯤꯦꯠꯁꯤꯗꯤ ꯌꯥꯝꯅ ꯅꯨꯡꯁꯤꯌꯦꯀꯣ ꯃꯗꯨ ꯑꯗꯨ ꯑꯗꯨ ꯑꯗꯨꯒ ꯃꯥꯗꯨ ꯌꯥꯝꯅ ꯇꯦꯂꯦꯟꯁꯨ ꯂꯩꯌꯦ
ꯑꯩꯣꯏ ꯇꯂꯝ ꯂꯩꯥꯏꯕꯕꯒ ꯀꯣ ꯃꯗꯤ
ꯍꯣꯏꯂ ꯃ ꯇꯣ ꯇ ꯍꯣꯏ ꯑꯗꯨ ꯑꯗꯨꯅꯦ ꯍꯥꯏꯗꯤ ꯃꯥ ꯃꯥꯕꯨꯗ ꯌꯥꯅꯣꯏ ꯁꯤ ꯑꯗꯨꯒꯁꯨ ꯌꯥꯝꯅ ꯄꯥꯝꯃꯦ
ꯇꯂꯅ ꯂꯕꯒꯔꯥ
ꯂꯣꯏꯅ ꯂꯩ ꯌꯦꯃ ꯑꯗꯨ
ꯃꯁꯥ ꯃꯁꯜꯗꯤ ꯂꯩꯇꯦꯗ ꯃꯁꯛꯗꯤ ꯃꯁꯛꯁꯨ ꯃꯁꯛꯁꯨ ꯂꯩꯇꯦ ꯃꯁꯥꯁꯤꯤ ꯂꯇꯦ ꯅꯗꯤꯦ ꯔꯣꯅꯥꯜꯗꯩꯁꯨ ꯐꯖꯗꯦ ꯑꯩꯅ ꯈꯪꯉꯦ ꯑꯩꯅ ꯍꯩꯒꯦ ꯔꯣꯅꯣꯜꯗꯣꯗꯤ ꯐꯖꯗꯦ
ꯅꯠꯇꯦ ꯑꯩꯅ ꯍꯥꯏꯒꯦ ꯑꯩꯅ ꯍꯥꯏꯈꯤꯅꯤ ꯍꯣꯏ ꯑꯗꯨ ꯁꯨꯝ ꯃꯁꯤꯁꯤ ꯃꯦꯆꯉꯣꯟꯗ ꯍꯦꯟꯅ ꯅꯁꯠꯇꯨ ꯐꯖꯩꯌꯦ ꯔꯣꯅꯥꯜꯗꯣꯅ ꯑꯗꯨꯒ ꯃꯥꯏ ꯔꯣꯅꯥꯜꯗꯣ ꯑꯗꯨꯒ ꯃꯥꯅꯣ ꯍꯦꯟꯅ ꯍꯥꯏꯠꯁꯨ ꯀꯧ ꯁꯥꯝꯃꯦ ꯑꯗꯨ ꯑꯣꯏꯔꯁꯨ ꯏꯁꯀꯤꯜꯒꯨꯝꯕ ꯑꯗꯨꯒꯨꯝꯕꯗꯨ ꯃꯦꯆꯤꯟꯅ ꯍꯦꯟꯅ
ꯏ ꯑꯗꯨꯗꯤ ꯆꯨꯝꯗꯣꯍꯦ ꯑꯩꯅ ꯍꯥꯏꯒꯦ ꯑꯩꯅ ꯍꯥꯏꯌꯦꯗ ꯑꯣ ꯍꯣꯏ ꯍꯣꯏ ꯆꯨꯝꯃꯦꯀꯣ ꯆꯨꯝꯃꯦ ꯆꯨꯝꯃꯦ ꯆꯨꯝꯃꯦꯀꯣ ꯑꯗꯨ ꯀꯔꯤꯒꯤ ꯀꯣꯅꯣꯗꯣ ꯁꯀꯤ ꯂꯩ ꯇꯦ ꯇꯥꯂꯦꯟ ꯂꯩꯇꯦ ꯍꯥꯏꯗ꯭ꯔꯗꯤ ꯃꯥ ꯀꯔꯤꯒꯤ ꯄꯨ ꯄꯨꯂ ꯑꯣꯏꯕ꯭ꯔꯥ ꯈꯪꯕ꯭ꯔꯥ ꯑꯥ ꯍꯥꯏꯌꯣ
ꯍꯣꯏ ꯃꯥꯁꯨ ꯏꯁꯀꯤꯜ ꯑꯗꯨꯅꯦ ꯁꯨ ꯏꯁꯀꯤꯜꯁꯨ ꯂꯩꯑ ꯇꯦꯂꯦꯟꯁꯨ ꯂꯩꯑ ꯑꯗꯨ ꯑꯣꯏꯔꯁꯨ ꯍꯦꯟꯅ ꯃꯦꯆꯤꯟꯅ ꯂꯩꯌꯦ ꯑꯦꯛꯁꯄꯥꯔꯠ ꯑꯣꯏꯔꯗꯤ ꯃꯦꯆꯤꯟꯅ ꯑꯗꯨ ꯑꯁ ꯅꯁꯨ ꯑꯗꯨꯝ ꯑꯃꯨꯛ ꯈꯪꯉꯦ ꯑꯗꯨ ꯑꯣꯏꯔ ꯁꯨꯝꯃ ꯑꯗꯨꯁꯨ ꯐꯔꯅꯤ ꯑꯗꯨ ꯑꯣꯏꯔꯁꯨ ꯃꯦꯆꯤꯟ ꯍꯦꯟꯅ ꯐꯖꯕ
ꯑꯗꯨꯠꯇꯦ ꯆꯨꯝꯗꯦ ꯅꯪꯒꯤ ꯅꯪꯅ ꯍꯥꯏꯕꯗꯣ ꯀꯔꯤ ꯁꯤ ꯆꯨꯝꯗꯦꯀꯣ ꯅꯪꯅ ꯍꯥꯏꯕꯗꯨꯀꯣ
ꯆ ꯃꯥꯗꯨꯏ ꯍꯦꯟꯅ ꯐꯖꯌꯦ ꯁꯤꯗꯧ ꯅꯪꯅ ꯑꯣꯔ ꯁꯪꯉ ꯦꯖꯤꯤ ꯑꯣꯔꯗꯅꯦꯌꯦ ꯑꯩꯒꯤ ꯔꯨꯝꯗ
ꯑ ꯀꯥꯏ ꯉꯝ ꯃꯦꯁꯤꯅꯀꯣ
ꯎꯝ
ꯎꯝ ꯀꯥꯏꯅ ꯍꯣꯏ ꯃꯦꯁꯤꯗꯣꯁꯨ ꯐ ꯐꯖꯩꯌꯦꯀꯣ ꯑꯗꯨ ꯅꯝꯗ ꯔꯧꯗꯗꯤ ꯐꯖꯗꯦ ꯍꯥꯏꯔꯤꯗꯤ ꯅꯜꯗꯤ ꯐꯖꯗꯦ ꯑꯗꯨꯕꯨꯀ ꯃꯥꯒꯤ ꯍꯥꯏꯁꯨ ꯃꯥꯗꯤ ꯍꯥꯏꯁꯨꯗꯤ ꯂꯩꯌꯦꯦ
ꯎꯝ
ꯀꯗꯤꯔꯣ ꯅꯅꯨꯡꯗꯗꯤ ꯐꯖꯗꯦꯕꯅꯪ ꯑꯩ ꯑꯗꯨꯕꯨ ꯃꯥꯗ ꯅꯨꯡꯁꯤꯌꯦꯗꯤ
ꯑꯣ ꯍꯥꯏꯌꯦꯌꯦ ꯍꯥꯏꯌꯦꯌꯦ
ꯔꯕꯤ ꯎꯝ ꯀꯔꯤꯅꯣ ꯃꯁꯛꯀꯨꯝꯕ ꯌꯦꯡꯗꯦ ꯑꯩꯗꯤꯀꯣ ꯃꯤꯗꯤ ꯑꯏꯕꯨꯨ ꯃꯤꯕꯨꯗꯤ ꯃꯤꯗꯤ ꯑꯩꯕꯨ ꯃꯣꯜꯗꯣ ꯌꯥꯝ ꯐꯖꯩ ꯑꯗꯨꯒꯤ ꯃꯥꯕꯨ ꯄꯥꯝ ꯊꯝꯃꯦ ꯍꯥꯏꯅ ꯈꯪꯈꯤꯅꯦꯕ ꯑꯩꯕꯨꯗꯤ ꯃꯤꯅꯀꯣ ꯑꯗꯨꯁꯨ ꯑꯩꯗꯤ ꯑꯗꯨꯒꯨꯝꯕ ꯅꯠꯇꯦ ꯑꯗꯨꯕꯟ ꯄꯤꯅꯇ ꯍꯥꯏꯔꯤꯀꯣ
ꯑꯣ
ꯑꯗꯤ ꯑꯗꯤ ꯃꯁ ꯁꯨ ꯌꯦꯟꯗꯦ ꯍꯣꯏ ꯃꯥꯒꯤ ꯍꯥꯏꯠꯗꯤ ꯄꯥꯝꯃꯦ ꯃꯥꯒꯤ ꯏꯁꯇ꯭ꯔꯛꯆꯔꯗꯤ ꯄꯥꯝꯃꯦ ꯑꯩꯗꯤ ꯂꯣꯏ ꯑꯗꯨꯝ ꯄꯝꯃꯦ ꯃꯥꯒꯤ
ꯑ
ꯈꯪꯕ꯭ꯔ
ꯦ ꯅꯪꯅ ꯄꯥꯝꯗꯗꯤ ꯑꯩꯗꯤ ꯀꯔꯤꯒꯤꯅꯣ ꯄꯥꯝꯒꯅ ꯑꯩꯒꯤꯗꯤ ꯃꯦꯁꯤꯅꯦ ꯑꯩꯗꯤ
ꯍꯣꯏ ꯑꯩ ꯑ ꯑ ꯍꯥꯏꯗꯤ ꯅꯪꯕꯨ ꯄꯥꯝꯝꯕ꯭ꯔꯥ ꯍꯥꯏꯅ ꯍꯥꯡꯗꯦꯅ ꯀꯩꯅꯣ ꯑꯩꯗꯤ ꯍꯥꯏꯕꯅꯤꯅ ꯑꯩꯅ ꯄꯥꯝꯕꯗꯣ
ꯑꯣ ꯑꯣ ꯑꯣ ꯍꯥꯏꯌꯣ ꯍꯥꯏꯌꯣ
ꯅꯈꯣꯏꯒꯤ ꯍꯋꯥꯏ ꯅꯈꯣꯏꯒꯤ ꯃꯦꯆꯁꯨ ꯌꯥꯝ ꯅꯨꯡꯁꯤꯌꯦ ꯌꯥꯝꯅ ꯀ꯭ꯁꯨ ꯎꯑꯦ ꯌꯥꯝ ꯄꯟꯖꯥꯏꯑ
ꯃꯅ ꯅꯄ꯭ꯔꯥꯏ ꯆ ꯀꯨꯅꯥꯏꯗꯤ ꯑꯁꯦꯝꯕ ꯍꯥꯏꯔꯗꯤꯀꯣ ꯑꯁꯦꯝꯅ ꯑꯁꯦꯝꯕꯅ ꯍꯥꯏꯔꯗꯤ ꯍꯥꯏꯗꯣ ꯍꯣꯏ ꯍꯣꯏ ꯇꯣꯕꯤꯟ ꯅꯥꯗꯅ ꯃꯊꯥꯅ ꯅꯪꯒꯤ ꯂꯤꯔꯤꯞ ꯈ ꯄꯥꯟꯅ꯭ꯌꯥꯗꯣꯃꯅ
ꯅꯆꯦ ꯑꯩꯗꯤ ꯑꯩꯗꯤ ꯑꯁꯦꯡꯕꯅ ꯍꯥꯏꯕꯅꯦ ꯑꯗꯨꯗꯤ
ꯅꯪꯇꯦꯗ ꯅꯪꯇ ꯔꯨꯝ ꯂꯈꯔꯦꯗꯤꯀꯣ ꯂꯀꯔꯦꯗ ꯔꯨꯝꯗ ꯂꯥꯈꯗꯔꯦꯗꯥ ꯑꯠꯁꯤ ꯑꯗꯨꯝ ꯉꯟꯅ ꯅꯦꯛꯆ ꯅꯦ ꯔꯣꯅꯥꯜꯗꯣꯅ ꯑꯗꯨꯅꯅꯦ ꯑꯗꯨꯝꯅ ꯍꯥꯏꯒꯅꯤ ꯍꯥꯏꯅ ꯈꯪꯉꯦ ꯑꯁꯤꯗ ꯈꯠꯄꯥꯅꯤꯗ ꯑꯗꯨ ꯍꯥꯏꯒꯨꯅꯣ ꯑꯩꯗꯤ ꯄꯥꯝꯗꯦꯀꯣ
ꯑꯗꯨꯗꯤ ꯑꯩꯗꯤ ꯑꯗꯨꯃ ꯍꯥꯏꯔꯣꯏ ꯍꯥꯏꯗꯤ ꯃꯦꯁꯤꯗꯤ ꯅꯨꯡꯁꯤ ꯑꯗꯨꯕꯨ ꯅꯈꯣꯏꯅ ꯔꯣꯜꯅꯥꯜꯗꯣꯕꯨ ꯍꯦꯠ ꯇꯧꯕꯒꯤ ꯑꯩꯗꯤ ꯅꯨꯡꯁꯤꯗꯕꯅꯤ
ꯅꯠꯇꯦ ꯑꯩꯗꯤꯀꯣ ꯑꯩꯗꯤꯀꯣ ꯔꯣꯅꯥꯜꯗꯣꯁꯨ ꯍꯦꯠꯇꯧꯗꯦꯀꯣ ꯑꯗꯨꯒꯗꯨꯁꯨ ꯑꯩꯗꯤ ꯍꯣꯏ ꯃꯦꯁꯤꯗꯨ ꯄꯥꯝꯁꯨ ꯄꯥꯝꯃꯦ ꯅꯍꯥꯟꯅ ꯑꯩꯅ ꯄꯥꯝꯃꯦꯀꯣ ꯑꯗꯨ ꯑꯣꯏꯁꯨ ꯑꯩꯗꯤ ꯍꯣꯏ ꯔꯣꯅꯥꯜꯗꯣꯗ ꯔꯣꯅꯥꯜꯗꯁꯨ ꯄꯥꯝꯃꯦ ꯑꯗꯨ ꯑꯣꯏꯔꯁꯨ ꯑꯩꯈꯣꯏꯅ ꯑꯗꯨꯃꯥꯏꯅ ꯀꯔꯤ ꯀꯔꯤ ꯍꯥꯏꯕꯗꯨꯀꯣ ꯔꯣꯝꯗ ꯅꯈꯣꯏꯅ ꯍꯥꯏꯕ ꯑꯩꯗꯤ ꯑꯗꯨꯝ ꯑꯗꯨꯝ ꯃꯥꯅ ꯑꯩꯅ ꯃꯦꯁꯤ ꯑ ꯔꯣꯅꯥꯜꯗꯣꯗ ꯈꯔ ꯍꯦꯛ ꯇꯧꯔꯒ ꯂꯩꯑꯦ ꯑꯗꯨꯒꯅꯦ ꯅꯍꯥꯟꯗꯨꯀꯣ ꯀꯔꯤꯁꯨ ꯂꯩꯇꯦ ꯑꯗꯨꯒꯨꯝꯕꯗꯨ ꯑꯩꯗꯤ
ꯑꯣꯏ ꯑꯩꯗꯤ ꯀꯣ ꯆꯨꯝꯕꯅ ꯍꯥꯏꯔꯗꯤ ꯑꯩꯗꯤ ꯁꯨ ꯍꯦꯛ ꯍꯦꯛ ꯇꯧꯗꯦ ꯃꯦꯁꯁꯤꯕꯨꯗꯤ
ꯍꯣꯏ ꯇꯣꯗꯦ ꯑꯩꯁꯨ ꯆꯞ ꯃꯥꯟꯅꯩꯅꯦ ꯑꯗꯨꯝꯅ ꯍꯦꯛ ꯇꯧꯗꯦ ꯑꯗꯨꯑꯣꯏꯔꯁꯨ ꯅꯈꯣꯏꯅ ꯀꯔꯤ ꯑ ꯗꯤ ꯗꯨꯝꯅ ꯑꯩꯈꯣꯏꯅ ꯋꯥꯔꯤ ꯁꯥꯕꯗꯨꯀꯣ
ꯎꯝ
ꯑꯗꯨꯅꯦ
ꯑꯗꯨ ꯑ ꯗꯤꯞ ꯗꯤꯕꯦꯠ ꯇꯧꯕ ꯃ ꯃꯇꯝꯗꯗꯤ ꯎꯄꯥꯏ ꯂꯩꯇꯦꯅꯀꯣ ꯃꯤꯒꯤ ꯃꯤꯒꯤ ꯐꯦꯟꯁꯗ ꯁꯞ ꯄꯣꯇꯧꯏꯅ ꯎꯄꯥꯏ ꯂꯩꯇ꯭ꯔꯦ
ꯑ ꯑꯗꯨꯅꯦ
ꯑꯩꯈꯣꯏꯅ ꯑꯩꯈꯣꯏ